ꯍꯣꯏ ꯇꯥꯏ ꯐꯖꯅ ꯇꯥꯏ ꯑꯁ ꯍꯧꯖꯤꯛꯁꯦ ꯑꯩꯈꯣꯏ ꯅꯦꯠꯁꯦ ꯌꯥꯝ ꯅꯨꯡꯉ ꯑ ꯑꯗꯨꯗꯤ ꯅꯨꯡꯉꯥꯏꯇꯕ ꯃ ꯌꯥꯝ ꯂꯩꯕ
ꯎꯝ ꯎꯝ ꯍꯣꯏ ꯑꯣꯏꯌꯦꯦ ꯑꯩꯒꯤꯁꯨ
ꯑꯗꯨ ꯅꯪꯒꯤ ꯇꯥꯛꯁ ꯂꯣꯏꯗ꯭ꯔꯤ
ꯍꯥ ꯍꯧꯖꯤꯛ ꯇꯧꯔꯤꯗꯤ ꯂꯣꯏꯒꯅꯤ ꯑꯗꯣ ꯑꯩꯒꯤꯗꯤ ꯉꯔꯥꯡꯒꯤ ꯑꯣꯏꯔꯤꯌꯦ ꯉꯁꯤꯒꯤ ꯂꯧꯗ꯭ꯔꯤ ꯏ ꯑꯗꯣ ꯑꯃꯨꯛ ꯂꯧꯥꯎꯈꯤꯅꯦ ꯑꯁꯤ ꯂꯣꯏꯔꯗꯤ
ꯑꯣ ꯑꯁ ꯉꯔꯥꯡꯒꯤꯗ ꯑꯗꯨ ꯅꯪ ꯑꯗꯨꯝ ꯇꯧꯕ ꯌꯥꯏ ꯍꯧꯖꯤꯛꯅ ꯑꯩꯈꯣꯏꯒꯤ ꯊꯥꯔꯠ ꯀꯣꯜꯅꯤꯀ
ꯑꯣ ꯑꯣꯏꯔꯝꯒꯗꯧ ꯃꯥꯜꯂꯦ
ꯎꯝ ꯃꯔꯤ ꯇꯧꯑꯣ ꯑꯩꯕꯨ ꯉꯁꯤ ꯑ ꯅꯪ ꯐ꯭ꯔꯤ ꯂꯩꯔꯗꯤ ꯑꯗꯨꯒ ꯑꯩꯈꯣꯏ ꯐ꯭ꯔꯦꯟ ꯑꯃꯕꯨꯁꯨ ꯃꯔꯤ ꯇꯧꯗ
ꯑ ꯍ
ꯑꯩꯠꯀꯨꯝꯕ ꯇꯧꯔꯅꯤꯀꯣ
ꯑꯣ ꯑꯦ ꯐꯥꯏꯚ ꯃꯉꯥ ꯂꯧꯕ ꯂꯣꯏꯔꯒ ꯑꯃꯨꯛꯀ ꯂꯧꯕ ꯌꯥꯏꯀꯣ ꯑꯗꯨꯗꯤ
ꯌꯥꯝ ꯂꯧꯕ ꯌꯥꯏ ꯅꯪ ꯍꯧꯖꯤꯛꯇ ꯅꯪꯒꯤ ꯑꯦꯀꯥꯎꯟ ꯂꯣꯏꯕꯁꯨ ꯌꯥꯕꯅꯦ
ꯑꯦ ꯑꯗꯨꯃꯥꯏꯅ ꯇꯧꯕ꯭ꯔꯥ ꯑꯦ ꯑꯩꯅꯗꯤ ꯃꯉꯥꯗꯣ ꯈꯥ ꯈꯥ ꯇꯔꯥꯅ ꯑꯩꯅ
ꯑꯁ ꯅꯠꯇꯦꯍꯦ ꯑꯗꯨꯒꯤꯅꯤ ꯑꯩ ꯑꯩꯗꯤ ꯂꯣꯏꯈ꯭ꯔꯦ
ꯑꯣ ꯑꯩꯅꯗꯤ ꯌꯥꯝ ꯐꯩꯌꯦ
ꯑꯩꯗꯤ ꯑ ꯀꯔꯤꯅꯣ ꯀꯔꯤꯁꯨ ꯇꯧꯗꯕꯒꯤꯗꯤ ꯀꯔꯤꯁꯨ ꯇꯧꯗꯕꯒꯤꯀꯣ ꯑꯗꯨꯝ ꯇꯧꯒꯅꯤꯗ
ꯑꯥ
ꯅꯪ ꯃ ꯑꯩꯗ ꯊꯣꯡꯕꯣ
ꯍꯣꯏ ꯃꯥꯥꯏ ꯇ ꯊꯣꯡꯉꯦ ꯑꯗꯨꯒꯤ ꯑꯦ ꯎꯗꯣ ꯆꯣꯠꯄ ꯎꯝ
ꯎꯝ
ꯏꯕꯥꯅꯤꯒꯤ ꯎ ꯭ꯁꯄꯔꯛ ꯦ ꯑꯦ ꯑꯗꯥꯥ ꯊꯥꯟꯂꯝꯝꯈ꯭ꯔꯦ ꯑꯁꯤ ꯀ꯭ꯋꯥꯇꯔꯗ ꯃꯣꯏꯅ ꯄ꯭ꯔꯣꯕꯥꯏꯠ ꯇꯧꯕꯗꯣ ꯑꯗꯨꯝ ꯁꯤꯖꯤꯟꯅꯕ ꯑꯃ ꯑꯣꯏꯅ ꯎ ꯑꯣꯏꯅ ꯄ꯭ꯔꯣꯕꯥꯏꯗ ꯇꯧꯋꯦ ꯑꯦ
ꯑꯣ ꯑꯣ ꯍꯥꯏꯅꯦ
ꯈꯪꯗꯦ ꯑꯗꯨꯝ ꯑꯁ ꯐꯤ ꯁꯨꯒꯦ ꯇꯧꯔꯒ ꯅꯣꯡ ꯆꯨꯕ ꯑꯗꯨꯗꯗꯤ ꯅꯣꯡ ꯆꯨꯗꯕ꯭ꯔꯣ
ꯑ ꯅꯣꯡ ꯁꯣꯛꯆꯨ ꯆꯨꯁꯦ ꯑꯩꯈꯣꯏ ꯅꯣꯡ ꯆꯨꯔꯗꯤ ꯏꯁꯤꯡ ꯂꯧꯗꯅ ꯅꯣꯡꯒꯤ ꯏꯁꯤꯡ ꯂꯧꯒꯦ ꯍꯥꯏꯔꯒ
ꯑꯦ ꯑꯁ ꯑꯩꯈꯣꯏꯗꯗꯤ ꯅꯣꯡ ꯆꯨꯕꯒꯤ ꯒꯤ ꯐꯤꯁꯨ ꯀꯪꯕ ꯅꯥꯏꯗ꯭ꯔꯦ ꯑꯉꯥꯡ ꯌꯥꯎꯕꯅꯤꯅ ꯐꯤꯗꯣ ꯎꯝ ꯐꯤ ꯁꯦ ꯑꯁ ꯅꯨꯡꯇꯤ ꯐꯤꯌꯥꯝ ꯌꯥꯝ ꯁꯨꯕꯗꯣ ꯑꯉꯥꯡꯒꯤ ꯐꯤꯔꯣꯟꯜꯗꯣ ꯀꯝꯕ ꯅꯥꯏꯗ꯭ꯔꯦ
ꯑꯣ ꯅꯣꯡ ꯂꯝꯁꯨꯕꯅꯤ ꯆꯤꯡꯗꯗꯤꯀꯣ
ꯍꯣꯏ ꯍꯣꯏ ꯑꯗꯨ ꯉꯔꯥꯡꯁꯨ ꯑꯩꯒꯤ ꯏꯆꯥꯅꯨꯄꯤꯅ ꯐꯃꯨꯡꯗ ꯑꯅꯤꯔꯛ ꯌꯣꯡ ꯍꯥꯟꯖꯟꯕꯤꯌꯦꯦ ꯗꯦꯄꯔ ꯍꯥꯞꯀꯦ ꯇꯧꯔꯒ ꯃꯥꯅ ꯗꯦꯄꯔ ꯍꯥꯞꯄꯣꯏ ꯍꯥꯞꯄꯣꯏꯅ ꯍꯥꯞꯅꯤꯡꯗꯦ ꯍꯥꯏꯅ ꯎꯝ ꯑꯗꯨꯗꯤ ꯑꯁ ꯈꯔ ꯂꯩꯈ꯭ꯔꯁꯤꯅꯨ ꯍꯥꯏꯅ ꯉꯥꯏꯍꯥꯛꯇꯪ ꯊꯝꯕꯗ ꯁꯥꯟꯅ ꯁꯅꯔꯒ ꯑꯗꯨꯝ ꯌꯣꯡꯍꯟꯕꯤꯕ ꯗꯄꯥ ꯍꯥꯞꯀꯦꯅ ꯇꯧꯔꯤꯉꯩꯗ ꯇꯝꯌꯣ ꯍꯥꯖꯤꯟꯕꯤꯕ
ꯑꯉꯥꯡ ꯂꯩꯕꯁꯦ ꯗꯥꯏꯄꯔꯗꯁꯨ ꯌꯥꯝ ꯆꯪꯕ ꯃꯥꯜꯂꯦꯀꯣ
ꯆꯟꯅꯉꯦ ꯇꯄꯥꯔꯒꯥ ꯀꯩꯅꯣꯒ ꯑꯗꯣ ꯑꯩꯒꯤꯕꯨꯗꯤ ꯀꯣꯝꯊꯛꯄꯒꯤ ꯑ ꯆꯪꯗꯕ ꯋꯥꯅꯤ ꯁꯪꯒꯣꯝꯅ ꯊꯛꯄ ꯑꯉꯥꯡꯗꯤ ꯑꯁ ꯄꯩꯁꯥ ꯌꯥꯝ ꯆꯪꯉꯦ ꯍꯥꯏꯌꯦ
ꯑ ꯍꯣꯏ ꯑꯗꯨꯝ ꯍꯥꯏꯌꯦ
ꯎꯝ ꯑꯗ ꯗꯔꯄꯔꯗꯁꯨ ꯆꯪꯉꯦ ꯑꯩꯅ ꯑꯩꯗꯤ ꯑꯗꯨꯒꯤ ꯑꯣꯐꯔ ꯂꯩꯕ ꯑꯣꯟꯂꯥꯏꯟ ꯑꯣꯟꯂꯥꯏꯟꯗ ꯑꯗꯨꯝ ꯃ ꯄꯤꯁ ꯋꯥꯟ ꯐꯤꯐꯇꯤ ꯇꯨ ꯍꯟꯗ꯭ꯔꯦꯗ ꯑꯗꯨꯃꯥꯏꯅ ꯀꯛꯑꯦ ꯑꯗꯨꯅ ꯑꯩꯈꯣꯏ ꯇꯔ ꯁꯦꯐꯇꯤ ꯇꯣꯛꯑꯣꯌꯦꯦ ꯑꯗꯨꯒ ꯑ ꯈꯔ ꯂꯥꯁꯇꯤꯡꯁꯨ ꯑꯣꯏꯑꯦ ꯀꯨꯏꯅ ꯆꯠꯂꯦ ꯅꯠꯇ꯭ꯔꯗꯤ ꯑꯁ ꯄꯦꯀꯦꯠ ꯃꯆꯥ ꯃꯆꯥꯗꯨꯗꯤ ꯍꯞꯇꯥ ꯈꯨꯗꯤꯡ ꯎꯝ ꯂꯩꯗ꯭ꯔꯗꯤ ꯌꯥꯗꯦ ꯑꯗꯨꯝ
ꯑꯣ ꯑꯣ ꯑꯣ ꯑꯗꯨ ꯊꯥ ꯑꯃꯒꯨꯝꯕꯗ ꯀꯌꯥꯒꯨꯝꯕ ꯆꯪꯕ꯭ꯔꯥ ꯗꯦꯄꯔꯒꯤꯗꯃꯛꯇ
ꯑꯁ ꯑꯗꯨꯝ ꯆꯪꯉꯛ ꯑꯩ ꯃꯥ ꯃꯥꯒꯦ ꯁꯤꯖꯤꯟꯅꯕꯒꯤ ꯃꯈꯥꯁꯨ ꯄꯣꯠꯂꯦꯕꯀꯣ ꯑꯩꯗꯤ ꯑꯉꯥꯡ ꯑꯣꯏꯕ ꯀꯥꯡꯈꯥ ꯈꯔ ꯍꯥꯆꯤꯟꯅꯔꯒ ꯍꯧꯖꯤꯛꯅ ꯀꯩꯅꯣ ꯇꯧꯕ ꯍꯧꯖꯤꯛꯇꯤ ꯑꯍꯤꯡ ꯑꯍꯤꯡ ꯈ ꯍꯥꯄꯦ ꯑꯙꯦ ꯇꯥꯏꯝ ꯑꯇꯩ ꯑꯣꯏ ꯈꯣꯡꯒ꯭ꯔꯥꯎ ꯈꯥꯛ ꯇꯣꯡꯉꯒ ꯑꯗꯨꯝ ꯈꯣꯡꯒ꯭ꯔꯥꯎꯗꯣ ꯅꯨꯡ ꯍꯥꯟꯕꯤꯔꯦ ꯍꯥꯏꯗꯤ ꯂꯧꯊꯣꯛꯑꯒ ꯁꯨꯕ ꯅꯨꯡ ꯍꯥꯟꯕꯤꯔꯦ ꯍꯥꯏꯗꯤ ꯂꯧꯊꯣꯛꯑꯒ ꯁꯨꯕ ꯑꯗꯨꯃꯥꯏꯅ ꯇꯧꯋꯦ ꯑꯗꯨꯒ ꯑꯍꯤꯡꯗ ꯈꯛꯇꯗ ꯄꯔ ꯍꯥꯞꯄꯦ ꯑꯗꯨꯒ ꯑꯩꯁꯦ ꯀꯩꯅꯣꯁꯨ ꯂꯩꯕ ꯀ꯭ꯂꯣꯠꯁꯀꯤ ꯗꯥꯏꯄꯔ ꯋꯥꯇꯔꯄ꯭ꯔꯨꯐꯀꯤꯗꯣ ꯑꯗꯨꯁꯨ ꯊꯥꯔꯇꯤꯟ ꯄꯤꯁ ꯂꯩꯑ ꯑꯗꯨꯁꯨ ꯁꯤꯖꯤꯟꯅꯕ ꯗꯦ ꯇꯥꯏꯝꯗꯗꯤ ꯑꯗꯣ ꯑꯩ ꯑꯉꯥꯡ ꯍꯦꯛ ꯄꯣꯛꯑꯒ ꯑꯗꯨꯗ ꯑꯣꯟꯂꯥꯏꯟꯗ ꯀꯛꯑꯒ ꯑꯗꯨꯁꯨ ꯑꯅꯝꯕꯅ ꯁꯤꯖꯤꯟꯅꯈ꯭ꯔꯕꯒꯤ ꯑꯩꯗꯣ ꯑꯗꯨꯒꯤ ꯈꯔꯗꯤ ꯁꯦꯝ ꯤ ꯑꯣꯏꯌꯦꯦ ꯍꯥꯏꯕ ꯇꯥꯔꯦ
ꯑꯣ ꯑꯣ
ꯑ ꯎꯝ ꯑꯗꯨꯝ ꯌꯥꯝ ꯀꯅꯗꯤ ꯁꯤꯖꯤꯟꯅꯅꯤꯡꯉꯥꯏꯗꯤ ꯅꯠꯇꯦ ꯑꯗꯨꯕꯨ ꯇꯥꯏꯝꯒꯤꯗꯤ ꯀ꯭ꯂꯣꯊꯀꯤ ꯇꯥꯏꯞꯄꯁꯨ ꯑꯗꯨꯝ ꯐꯩꯌꯦ ꯁꯦꯐꯇꯤ ꯑꯣꯏꯍꯜꯂꯦ ꯄꯩꯁꯥꯗꯣ ꯑꯥ ꯑꯥ ꯁꯦꯐ ꯑꯣꯏꯍꯜꯂꯦ ꯍꯥꯏꯕ
ꯑꯗꯨ ꯌꯥꯝ ꯁꯤꯖꯤꯟꯅꯒꯗꯕꯅꯤꯅꯦ
ꯑꯥ ꯑꯗꯨꯒ ꯗꯄꯔ ꯔꯁꯀꯨꯝꯕꯁꯨ ꯊꯣꯛꯇꯦ ꯑꯗꯨꯗ ꯑꯗꯨꯝ ꯐꯖꯅ ꯃꯣꯏꯣ ꯅꯣꯡꯍꯟꯕꯤꯔꯦ ꯀꯔꯤ ꯇꯧꯔꯦ ꯍꯥꯏꯗꯤ ꯐꯖꯅ ꯁꯨꯔꯒ ꯑꯗꯨꯝ ꯋꯥꯁꯤꯡ ꯃꯦꯆꯤꯟꯗ ꯎꯡꯉꯒꯗꯤ ꯑꯗꯨꯝꯁꯨ ꯊꯨꯅ ꯀꯪꯉꯦꯕꯀꯣ ꯑꯗꯨꯒ ꯂꯨꯝꯁꯨꯂꯝꯨꯝꯃꯦ ꯑꯗꯨꯒꯤ ꯑꯉꯥꯡꯒꯤꯗꯤ ꯑꯩꯈꯣꯏ ꯔꯣꯝꯗꯗꯤ ꯏꯪꯕ ꯃꯐꯝꯗꯁꯨ ꯂꯩꯕꯒꯤ ꯑꯗꯨꯒꯤ ꯑꯗꯨꯝ ꯃꯉꯣꯟꯗ ꯀꯝꯐ ꯐꯐꯣꯔꯇꯦꯕꯜ ꯑꯣꯏꯕꯗꯣ ꯑꯗꯨꯒꯤ ꯎꯝ ꯈꯁ ꯑ ꯍ
ꯑꯗꯨ ꯍꯦꯜꯒꯤꯁꯨ ꯌꯥꯝ ꯐꯩ ꯍꯥꯏꯉ ꯑꯗꯨ ꯇꯥꯏꯄꯔꯗꯣ ꯑꯩꯈꯣꯏꯅ ꯐꯤ ꯁꯤꯖꯤꯟꯅꯕꯗꯣ
ꯑꯦ
ꯑꯗꯨ ꯏꯃꯥꯟꯅꯕꯤꯅ ꯑꯩꯉꯣꯟꯗꯁꯨ ꯑꯗꯨꯒꯨꯝꯕꯗꯤ ꯅꯪ ꯕꯟꯗꯜꯁꯨ ꯂꯧꯕ ꯌꯥꯏ ꯍꯥꯏꯅꯀꯣ
ꯎꯝ ꯎꯝ
ꯅꯤ ꯍꯥꯏꯅ ꯑꯩꯗꯤ ꯕꯟꯗꯗꯤ ꯂꯧꯗ꯭ꯔꯦ
ꯑꯦ ꯑꯩ ꯑꯣ ꯑꯩꯅ ꯀꯩꯅꯣꯒꯤꯩꯗ ꯑꯣꯏꯅ ꯂꯧꯕ ꯀ꯭ꯂꯣꯠꯁꯀꯤ ꯇꯥꯏꯄꯔ ꯌꯣꯟꯕꯗꯣ ꯏꯟꯁꯔꯁꯟ ꯌꯥꯎꯔꯒ
ꯑꯣ ꯑꯣ
ꯑ ꯑꯗꯨ ꯑꯣꯏꯅ ꯑ ꯄꯥꯏꯕ
ꯑꯗꯨ ꯗꯥꯏꯄꯔꯁꯨ ꯑꯦꯇꯦꯆ ꯇꯧꯕ꯭ꯔꯥ ꯑꯗꯨꯗ
ꯎꯝ ꯃꯥꯒꯤ ꯂꯧꯊꯣꯛ ꯂꯧꯁꯤꯟꯒꯤꯀꯣ ꯑꯗꯨꯝ ꯋꯥꯁꯦꯕꯜ ꯗꯥꯏꯄꯔ ꯑꯣꯏꯕ ꯍꯦ ꯀ꯭ꯂꯣꯊꯁ ꯋꯥꯁꯤꯦꯕꯜ ꯏꯚꯔꯗꯣ ꯑꯗꯨ ꯑꯣꯏꯅ ꯂꯧꯕꯒꯤ ꯑꯗꯨꯗꯣ ꯑꯗꯨꯝ ꯁꯨꯔꯒ ꯑꯗꯨꯝ ꯁꯤꯖꯤꯟꯅꯟꯅꯕ ꯌꯥ ꯑꯗꯨꯒꯤ ꯑꯗꯣ ꯊꯥꯔꯇꯤꯟ ꯄꯤꯁ ꯀꯛꯑꯦꯕꯀꯣ ꯑꯗꯨꯃꯥꯏꯅ ꯇꯧꯔꯒ ꯁꯤꯖꯤꯟꯅꯕ ꯑꯩꯅ
ꯑꯣ
ꯁꯥꯟ
ꯁꯦ
ꯑꯉꯥꯡ ꯑꯉꯥꯡꯕꯨ ꯆꯥꯒꯨꯝꯕ ꯄꯤꯖꯈ꯭ꯔꯕ꯭ꯔꯥ
ꯎꯝ ꯄꯤꯖꯗ꯭ꯔꯦ ꯍꯧꯖꯤꯛꯇ ꯆꯥ ꯊꯛꯄꯗ ꯉꯥꯏꯔꯤ ꯃꯗꯣ ꯑꯗꯨ ꯎꯝ ꯈꯔ ꯂꯩꯔꯒ ꯆꯥꯒꯗꯧ ꯃꯥꯜꯂꯦ ꯑꯩꯅ ꯑꯂꯨ ꯄꯔꯣꯊꯥ ꯈꯔ ꯁꯦꯝꯁꯤꯔ ꯑꯂꯨ ꯀꯥꯞ ꯄꯦ ꯑꯂꯨ ꯀꯝꯂꯤꯌꯦ ꯕꯣꯜ ꯇꯧꯔꯤ
ꯑꯗꯨ ꯑꯉꯥꯡꯉꯤꯔꯥ ꯄꯥꯔꯊꯗꯣ
ꯑꯍ ꯅꯠꯇꯦꯗ ꯑꯩꯈꯣꯏ ꯍꯣꯔꯦꯟ ꯂꯧꯗ ꯆꯠꯂꯗꯤ ꯆꯥꯛ ꯂꯥꯝꯃꯗꯤ ꯆꯥꯛꯁꯨ ꯄꯨꯒꯅꯤ ꯑꯗꯨꯕꯨ ꯑꯗꯨꯝ ꯑꯆꯥꯄꯣꯠꯁꯨ ꯆꯥꯅꯤꯡꯉꯥꯏ ꯍꯥꯏꯅ ꯁꯦꯝꯒꯦꯅ ꯑꯉꯥꯡꯒꯤꯁꯨ ꯑꯗꯨꯝ ꯑꯂꯨ ꯄꯔꯣꯊꯥ ꯁꯨꯝ ꯁꯦꯝ ꯁꯦꯝꯗ꯭ꯔꯤꯕꯒꯤ ꯑꯗꯨꯝ ꯇ꯭ꯔꯥꯏ ꯇꯧꯕ ꯑꯣꯏꯅ ꯁꯤꯝꯒꯦꯅ
ꯎꯝ ꯎꯝ ꯑꯗꯨ ꯑꯉꯥꯡꯕꯨꯁꯨ ꯄꯨꯔꯒ ꯆꯠꯄꯔꯥ ꯅꯪꯗꯤ
ꯍꯣꯏ ꯑꯉꯥꯡꯗꯣ ꯊꯃꯗꯤ ꯃꯤ ꯂꯩꯇꯕ ꯑꯗꯨꯒꯤ ꯑꯉꯥꯡꯗꯣ ꯑꯗꯨꯝ ꯄꯨꯔꯒ ꯆꯠꯂꯦ
ꯎꯝ ꯊꯕꯛ ꯀꯅꯤꯍꯦ ꯅꯣꯏꯁꯦ
ꯑꯉꯥꯡꯗꯣ ꯄꯨꯔꯒ ꯂꯧꯁꯪ ꯂꯩꯌꯦ ꯂꯧꯗ ꯌꯨꯝ ꯑꯃ ꯂꯩꯌꯦꯕꯀꯣ ꯑꯗꯨꯗ ꯊꯝꯃꯦ ꯃꯥꯕꯨ ꯁꯥꯟꯅꯍꯜꯂꯦ ꯑꯗꯨꯒ ꯑꯩꯈꯣꯏꯅ ꯊꯕꯛ ꯁꯨꯕ ꯑꯗꯨꯝ ꯃꯥꯅ ꯇꯨꯝ ꯈꯔꯗꯤ ꯂꯧꯁꯪꯗꯗ ꯇꯨꯝ ꯇꯨꯝꯍꯟꯕ ꯑꯗꯨ ꯈꯪꯗꯦ ꯅꯧ ꯆꯨꯔꯗꯤ ꯆꯠꯇꯦ ꯅꯣꯡ ꯆꯨꯔꯗꯤ ꯆꯠꯂꯣꯏ ꯅꯣꯡ ꯆꯨꯗ꯭ꯔꯗꯤ ꯅꯣꯡ ꯆꯨꯇꯄꯀꯥꯟ ꯆꯨ ꯇꯞꯄ ꯀꯥꯟꯗ ꯆꯠꯄ
ꯑꯣ ꯑꯣ ꯑ ꯑꯆꯥ ꯑꯆꯥ ꯆꯥ
ꯑꯗꯣ ꯈꯪꯗꯦ ꯑꯩ ꯑꯉꯥꯡ ꯅꯣꯡ ꯑꯗꯨꯝ ꯆꯨꯔꯒꯗꯤ ꯏꯊꯟꯇꯗꯤ ꯆꯠꯀꯅꯤ ꯑꯩ ꯍꯌꯦꯡ ꯆꯔꯆ ꯀꯩꯅꯣꯗ ꯀꯠꯅꯤꯡꯉꯥꯏ ꯂꯥꯏꯗ ꯀꯠꯅꯤꯡꯉꯥꯏ ꯔꯁꯃꯥꯗꯣ ꯑꯗꯣ ꯊꯥꯕ ꯑꯗꯣ ꯌꯦꯡꯖꯦ ꯎꯝ ꯄꯤꯅꯤꯡꯉꯥꯏ ꯂꯩꯕꯥ ꯏꯁꯣꯔꯗ ꯑꯗꯨ ꯂꯧꯕ ꯆꯠꯀꯅꯤ ꯉꯔꯥꯡ ꯂꯧꯁꯦ ꯍꯥꯏꯔꯒ ꯉꯔꯥꯡ ꯂꯧꯈ꯭ꯔꯗꯤ ꯑꯃꯨꯛꯀ ꯉꯁꯤ ꯑꯃꯨꯛ ꯊꯝꯃꯗꯤ ꯌꯥꯔꯣꯏ ꯍꯥꯏꯅ ꯍꯌꯦꯡꯅ ꯂꯧꯒꯦ ꯍꯥꯏꯅ ꯊꯝꯈ꯭ꯔꯦ ꯑꯗꯨꯒꯤ
ꯑꯆꯥ ꯑꯠꯆꯥ ꯑꯆꯥꯆꯥ ꯐꯩ ꯐꯩ
ꯑꯗꯨꯝ ꯇꯧꯒꯗꯕꯅꯤ
ꯎꯝ ꯈꯪꯗꯦ ꯅꯍꯥꯟ ꯐꯗꯤꯒꯣꯝ ꯐꯣꯏꯕꯁꯨ ꯂꯨꯄꯥ ꯆꯥꯝꯃꯉꯥ ꯈꯛꯇ ꯐꯪꯉꯒ ꯇꯣꯛꯑꯦ ꯎꯝ
ꯅꯣꯏꯅ ꯋꯥ ꯋꯥꯅ ꯆꯜꯂꯒ ꯀꯣ
ꯑꯣ ꯀꯩꯅꯣ ꯇꯧꯕ ꯎꯝ ꯄꯤꯛꯄ ꯌꯥ ꯗꯕ ꯑꯁꯦꯡꯕꯗꯤ ꯁꯤꯛꯁ ꯍꯟꯗ꯭ꯔꯦꯠ ꯐꯪꯒꯗꯕꯅꯤ ꯑꯗꯣ ꯃꯤ ꯄꯨꯊꯣꯛꯄꯗꯣ ꯌꯥꯝꯃꯟꯕꯒꯤ ꯑꯗꯨꯒꯤ ꯆꯥꯝꯃꯉꯥ ꯈꯛꯇ ꯐꯪꯕ
ꯑꯣ ꯑꯣ
ꯑꯗꯨꯒꯤ ꯑꯗꯨꯗꯤ ꯑꯣ ꯄꯤꯛꯄ ꯑꯩꯈꯣꯏꯒꯤ ꯂꯧꯗꯣ ꯄꯤꯛꯑꯦ ꯑꯩꯈꯣꯏꯅ ꯍꯣꯏ ꯀꯩꯅꯣ ꯇꯧꯗ ꯃꯄꯨꯟ ꯆꯅꯤ ꯇꯨ ꯍꯟꯗ꯭ꯔꯦꯠ ꯈꯛꯇꯅꯤ ꯆꯅꯤ ꯈꯛꯇꯅꯦ ꯑꯗꯨ ꯀꯩꯁꯨꯅꯦ
ꯑꯣ ꯑꯣ ꯑꯆꯥ ꯑꯠꯆꯥꯆꯥ ꯑꯆꯥ ꯅꯪꯒꯤ ꯃꯃꯟꯁꯤ ꯌꯥꯗ꯭ꯔꯦ
ꯎꯝ ꯍꯣꯏ ꯑꯩꯈꯣꯏꯔꯣꯝꯗꯗꯤ ꯎꯝ ꯑꯁ ꯃꯌꯥꯝ ꯇꯧꯅꯕꯒꯤꯀꯣ ꯑꯗꯨꯒꯤ
ꯑꯁꯤꯗꯁꯨ ꯇ꯭ꯋꯦꯟꯇꯤ ꯔꯨꯄꯤꯁ ꯇ꯭ꯋꯦꯟꯇꯤ ꯔꯨꯄꯤꯁꯅꯤ ꯍꯥꯏꯕꯟꯗꯧꯔꯣ ꯑꯁ ꯏꯟꯁꯥꯡ ꯑꯃ ꯑꯦꯟꯁꯥꯡ ꯑꯃ ꯆꯠꯅꯤ ꯑꯃꯒꯨꯝꯅ ꯊꯝꯂꯗꯤ ꯂꯣꯏꯔꯦ
ꯑꯦ ꯑꯁ ꯅꯨꯡꯉꯥꯏꯇꯦꯍꯦ ꯑꯁꯤꯗꯗꯤ ꯑꯌꯥ ꯑꯩꯈꯣꯏꯗꯗꯤ ꯐ꯭ꯔꯤꯗ ꯍꯨꯜꯂꯒ ꯂꯩꯔꯦ ꯍꯧꯖꯤꯛ ꯏꯕꯥꯅꯤꯅ ꯐꯣꯏꯕ ꯃꯇꯨꯡꯗꯣ ꯎꯝ ꯌꯣꯟꯕ ꯌꯥꯗꯕ ꯃꯌꯥꯝ ꯌꯥꯎꯋꯦꯕꯀꯣ
ꯎꯝ
ꯑꯗꯣ ꯈꯔ ꯈꯔ ꯄꯤꯛ ꯐꯖ ꯐꯖꯠꯕ ꯌꯣꯜꯂꯒ ꯑꯄꯤꯛꯄ ꯑꯩꯈꯣꯏꯗꯤ ꯑꯗꯨꯝ ꯊꯂꯝꯝꯃꯦ
ꯑꯝ
ꯑꯄꯤꯛꯄ ꯈꯣꯏꯗ ꯃꯌꯥꯝ ꯂꯩꯔꯤ ꯍꯣꯏꯔꯗꯤ ꯁꯝ ꯑꯃꯒꯨꯝꯕ ꯊꯣꯛꯈꯤꯏ
ꯑꯁ
ꯀꯣ ꯁꯝ ꯑꯃ ꯑꯅꯤ ꯑꯗꯨꯒꯨꯝꯕ ꯊꯣꯛꯈꯤꯅꯤ ꯑꯗꯣ ꯑꯁ ꯁꯝ ꯑꯃ ꯍꯦꯟꯈꯤꯅꯤꯗ ꯑꯗꯣ ꯑꯗꯨꯒꯨꯝꯕꯗꯣ ꯃꯤ ꯂꯧꯅꯤꯡꯉꯥꯏ ꯂꯩꯇꯕꯒꯤ ꯑꯗꯨꯝ ꯍꯨꯜꯂꯦ ꯑꯩꯈꯣꯏꯗꯤ ꯑ ꯒꯥꯔꯤꯒꯨꯝꯕ ꯂꯩꯔꯤ ꯅꯣꯏꯗꯁꯨ ꯊꯥꯕ ꯌꯥꯕ ꯑꯗꯣ ꯒꯥꯔꯤꯅ ꯂꯩꯇꯕ ꯐꯔꯛ ꯇꯥꯕ ꯗꯥꯏꯔꯦꯛ ꯆꯠꯄ ꯒꯥꯔꯤ ꯂꯩꯔꯗꯤ ꯊꯥꯕ ꯌꯥꯕ
ꯑ
ꯒꯥꯔꯤꯗꫭ ꯑ ꯃꯤꯉꯣꯟꯗ ꯃꯊꯪ ꯃꯊꯪ ꯃꯊꯪ ꯊꯣꯟꯕꯗꯤ ꯀꯩꯅꯣ ꯇꯧꯗꯦ ꯅꯣꯏ ꯕꯖꯥꫪꯗꯤ ꯍꯦꯛ ꯍꯦꯛ ꯂꯥꯛꯄ꯭ꯔ
ꯕꯖꯥꫪ ꯍꯦꯛ ꯍꯦꯛ ꯂꯥꯛꯇꯦ
ꯑꯦ
ꯑꯁ ꯕꯖꯥꫪꯒꯨꯝꯕ ꯂꯥꯛꯑꯗꯤ ꯑꯩꯅ ꯑꯩꯈꯣꯏꯒꯤ ꯃꯤ ꯑꯁꯤꯗ ꯃꯥ ꯑꯥꯗ ꯄꯣꯁꯇꯤꯡ ꯇꯥꯕ ꯃꯥ ꯍꯦꯛ ꯍꯦꯛ ꯂꯥꯛꯑꯦꯕꯀꯣ ꯁꯤꯗ
ꯑꯣ
ꯑꯥ ꯑꯗꯣ ꯅꯣꯏꯒ ꯅꯛꯄ꯭ꯔ ꯅꯛꯇꯕ꯭ꯔꯗꯤ ꯈꯪꯗꯦ
ꯑꫭ ꯃꯣꯏꯗꯤ ꯀꯗꯥꯏꯗ ꯂꯩꯔꯕꫭ
ꯎꯝ